ꯍ ꯍꯜꯂꯣ
ꯇꯌꯦ ꯇꯥꯏꯌꯦ
ꯑꯦ ꯀꯔꯤꯅꯣ ꯍꯪꯗ꯭ꯔꯁꯨ ꯑꯗꯨꯝ ꯄꯥꯏꯈꯠꯄ ꯌꯥꯕ ꯑꯗꯨꯕꯨ
ꯀꯕꯒꯤꯅꯦ
ꯑꯁ ꯀꯃꯥꯏꯅ ꯊꯣꯛꯄ꯭ꯔꯣ ꯑꯁ ꯌꯥꯔꯤꯗ ꯍ ꯑꯂꯂ ꯅꯪꯁꯤꯗꯤ ꯌꯥꯝ ꯍꯥꯎꯇꯦꯍꯦ ꯍꯥꯏ ꯍꯥꯏ ꯅꯣꯏꯗꯤ ꯆꯥꯛ ꯌꯦꯟꯁꯥꯡ ꯊꯣꯡꯈꯧꯔꯕꯣ
ꯏꯃꯥꯅꯕꯤꯅ ꯊꯣꯡꯉꯦ
ꯑꯩ ꯌꯦꯟꯁꯥꯡ ꯊꯣꯡꯈ꯭ꯔꯣ
ꯈꯪꯗꯦ
ꯑꯣ ꯂꯩꯃꯤꯟꯅꯔꯒ ꯈꯪꯅꯕ
ꯎꯝ
ꯅꯪꯁꯦ
ꯑꯩꯁꯦ
ꯅꯪꯁꯦ ꯃꯇꯥ ꯑꯃꯅꯤꯅꯦꯀꯣ
ꯑꯥ ꯃꯇꯥ ꯑꯃꯅꯦ ꯈꯈꯣꯏꯗꯤ ꯍꯣꯏꯒꯨꯝꯕ ꯃꯤꯁꯦ ꯑꯩ ꯄꯥꯛ ꯐꯪꯅꯕꯅꯦ
ꯍꯣꯏ ꯆꯨꯝꯃꯤꯅꯤ
ꯍꯅꯦ
ꯎꯝ ꯑꯦꯟꯁꯥꯡ ꯍꯥꯎꯗꯕꯒꯤ ꯑꯣꯏꯔꯕꯅꯤꯅꯦ ꯁꯤꯁꯦ
ꯎꯝ ꯑꯣꯕ꯭ꯔꯥ ꯈꯥꯡꯗꯦ
ꯑꯁꯤꯁꯤ ꯌꯥꯝ ꯀꯪꯉꯦꯕ
ꯐꯕ
ꯑꯁꯤ ꯌꯥꯝ ꯀꯪꯉꯦꯕ
ꯑꯁꯤ ꯌꯥꯝ ꯀꯪꯉꯦ
ꯎꯝ ꯁꯤꯅꯤ ꯈꯪ ꯀ ꯃꯣꯏꯅ ꯌꯥꯔꯦ ꯌꯥꯔꯦ ꯈꯪ ꯉꯝꯂꯣꯏ ꯏꯅꯦ
ꯑꯁ ꯄꯖꯥꯥꯡ ꯇꯗꯕꯩꯅꯦ ꯍꯥꯏ
ꯑ ꯑꯗꯨꯏꯗꯤ ꯇꯥꯔꯕꯅꯤꯅ ꯑꯁꯤ ꯌꯥꯝ ꯀꯪꯉꯦꯕ ꯎꯝ
ꯈꯪꯗ ꯑꯩꯈꯣꯏꯗꯤ
ꯅꯪꯁ ꯍꯟꯖꯤꯛ ꯀꯥꯟꯁꯦ ꯄꯩꯁꯥ ꯄꯩꯁꯥ ꯌꯥꯝ ꯄꯥꯛꯑꯦ ꯄꯥꯎ ꯇꯥꯏꯗ
ꯅꯅꯥꯅ ꯍꯥꯏꯕ꯭ꯔꯥ
ꯑ ꯑꯩꯈꯣꯏ ꯃꯤ ꯑꯩꯈꯣꯏ ꯃꯤꯅ ꯄꯥꯎ ꯍꯥꯏꯔꯛꯄꯕꯨ ꯏꯁꯤ ꯅꯨꯄꯤꯁꯦ ꯄꯩꯁꯥ ꯌꯥꯝ ꯄꯥꯏꯔꯦ ꯅꯀꯥꯟꯁꯤꯦ ꯀꯔꯤ ꯇꯧꯖꯥꯅꯣ ꯃꯤꯅ ꯉꯥꯡ ꯂꯥꯛꯑ ꯂꯩꯔꯤ ꯑꯩꯗꯤ ꯗꯤꯃꯥꯟ ꯂꯩꯇꯥꯔꯦꯗꯤꯦ ꯊꯥꯖꯤꯜꯂꯁꯤꯔꯥꯅ ꯈꯜꯂꯤ ꯑꯩꯗꯤ
ꯆꯤꯟ ꯊꯤꯕꯁꯦ ꯐꯠꯇꯤ ꯐꯠꯇꯕꯅꯦ ꯑꯩ ꯃꯁꯤ ꯑꯃꯨꯛ ꯁꯟꯗꯦꯑꯦꯅꯦꯀꯣ ꯋꯥ ꯉꯥꯡꯕꯗꯣ
ꯑꯁ ꯑꯩꯗꯤ ꯆꯤꯟꯊꯤꯗꯦ ꯅꯪꯅꯦ ꯅꯪꯅꯦ ꯆꯤꯟꯊꯤꯌꯗꯤ ꯄꯊꯥ ꯄꯥꯏꯒ ꯄꯥꯏꯗꯦ ꯍꯥꯏꯅꯣ
ꯅꯠꯇ꯭ꯔꯗꯤꯅ ꯄꯥꯏ ꯆꯥꯔꯣꯏ ꯅꯣꯏꯥꯏ
ꯑꯁ ꯅꯪꯅꯤꯅꯦ ꯑꯦ ꯆꯤꯟꯊꯤꯕꯗꯤ ꯄꯥꯏꯒ ꯄꯥꯏꯗ ꯁꯥꯕꯗꯣ
ꯑꯁ ꯑꯩꯅ ꯄꯩꯁꯥ ꯄꯥꯏꯔꯤ ꯁꯤꯗ ꯂꯩꯔꯝꯃꯣꯏꯗ ꯍꯣꯏꯕꯅꯤ ꯆꯠꯇꯅꯦ
ꯉꯁꯤꯁꯨ ꯆꯠꯀꯅꯤꯅ ꯑꯗꯨꯕꯨꯗꯤ
ꯆꯥꯁ ꯂꯣꯏ ꯊꯕꯥꯛ ꯑꯃ ꯂꯩꯕꯒꯤꯅꯦ ꯀꯔꯤꯒꯤꯔ ꯑꯩꯈꯣꯏꯁꯦ ꯀ ꯌꯥ ꯌꯥꯝ ꯆꯅ ꯃ ꯃꯇꯥꯏ ꯇ ꯃ ꯆ ꯆꯠꯅꯤꯡ ꯄꯩꯁ ꯄꯩꯁꯥ ꯂꯩꯔꯗꯤ ꯅꯨꯡꯇꯤꯒꯤ ꯆꯠꯨꯄ ꯌꯥꯏ
ꯑꯩꯗꯤ ꯂꯝꯕꯤ ꯂꯝꯕꯤꯗꯒꯨꯝꯕ ꯎꯔꯗꯤ ꯀꯩ ꯀꯔꯤꯩꯅꯣ ꯂꯩꯕꯤꯌꯨ ꯍꯥꯏꯅ ꯍꯥꯏꯗꯣꯏꯅꯤꯀꯣ ꯆꯦꯛꯁꯤꯜꯂꯣꯏ
ꯈꯪꯗꯦꯗ ꯍꯥꯏꯗꯤ ꯋꯥꯔꯤ ꯁꯥꯕ ꯃꯇꯝ ꯈꯛꯇꯅꯤꯗ ꯅꯣꯏꯕꯨ ꯃꯣꯏꯅ ꯁꯥꯛꯁꯨ ꯂꯣꯏ ꯀꯥꯎꯈ꯭ꯔꯦ
ꯑꯁ ꯑꯩ ꯑꯩ ꯀꯥꯎꯗꯦ ꯅꯪꯕꯨꯣꯟꯗꯤ ꯀꯥꯎꯔꯛꯀ꯭ꯔꯦ ꯑꯁꯤꯅꯤ ꯁꯤꯤꯅꯦ ꯍꯥꯏ ꯂꯣꯏꯔꯦ ꯑꯁ ꯑꯗꯨꯒ ꯑꯗꯨꯗꯒ ꯈꯪꯕ ꯁꯥꯔꯤ ꯑꯗꯨꯒ ꯈꯪ ꯁꯥꯔꯗꯤ ꯆꯩ ꯆꯥꯗꯅꯤꯅ ꯊꯣꯝꯖꯤꯜꯂꯗꯣꯏꯅꯤ
ꯆꯤꯡꯗꯣ ꯑꯩ ꯈꯨꯝꯅꯦꯕ ꯂꯝꯕꯤꯒꯨꯝꯕ ꯑꯃ ꯃꯣꯏꯅ ꯈꯨꯝꯅꯁꯨ ꯐꯣꯨꯝꯅꯕꯅꯦꯗꯤ ꯇꯤꯟꯟꯅꯅꯤꯡꯗꯦꯕ ꯑꯩꯅ ꯈꯪꯗꯕ ꯃꯤꯁꯤꯡꯗꯣꯩꯅ ꯑꯩꯅ ꯈꯪꯕ ꯃꯤ ꯗꯤ ꯌꯥꯝ ꯐꯥꯕ ꯉꯥꯛꯇꯅꯦ ꯑꯣꯖꯥ
ꯑ
ꯍꯥꯏꯗꯤ ꯃꯤ ꯃꯃꯥ ꯉꯥꯛꯇ ꯇꯤꯟꯕꯒꯤꯀꯣ
ꯑꯩꯁꯨ ꯑꯩ ꯑꯩꯁꯨ ꯈꯪꯗ꯭ꯔꯦ ꯀꯥꯎꯔꯦ
ꯀꯪꯅꯦ ꯍ ꯅꯣꯏ ꯣ
ꯑꯣ
ꯁꯤꯒ ꯋꯥꯔꯤ ꯋꯥꯔꯤ ꯁꯥꯅꯤꯡꯉꯥꯏ ꯈꯛꯇ ꯈꯪꯅꯕꯅꯤꯗ
ꯑꯁ ꯆꯗꯗ ꯄꯌꯥ ꯌꯥꯎꯗꯅ
ꯁꯤꯗꯨ ꯆꯥꯅꯤꯡꯉꯥꯏ ꯅꯣꯏꯁꯦ ꯑꯩꯈꯣꯏ ꯑꯩꯈꯣꯏ ꯈꯨꯟꯒꯤ ꯁꯤꯡꯖꯨꯗ ꯆꯥꯕ ꯐꯪꯈ꯭ꯔꯕ
ꯌꯥꯔꯦ ꯌꯥꯔꯦꯣ ꯍꯥꯎ ꯍꯥꯎꯗꯕꯨ ꯅꯅꯥꯆꯅꯤ ꯊ ꯆꯂꯣꯏ
ꯉꯥꯏꯌꯣ ꯑꯥ ꯅꯣꯏꯅ ꯄꯥꯝꯅꯕꯤ ꯑꯣꯏꯔꯝꯅꯤ ꯃꯤ ꯈꯔꯗꯤ ꯄꯥꯝꯗꯦ ꯍꯥꯏꯌꯦꯦ
ꯍ ꯒꯤ ꯇꯥꯃꯤꯗꯍꯏꯗ ꯑꯗꯨꯝꯕ ꯀꯩꯅꯣꯗꯣ ꯌꯥꯝꯃꯦꯕ ꯀ ꯔ ꯀꯔꯤ ꯃꯅꯥ ꯅꯣꯃ ꯊꯦꯡꯌꯨ
ꯑꯥ
ꯀꯔꯤꯌꯦꯛꯇꯣ ꯑꯗꯨꯒꯤ ꯃꯅꯥꯗꯣ ꯌꯥꯝꯃꯦ
ꯑꯗꯨꯅ ꯑꯗꯨꯒꯤ ꯁꯤꯡ ꯌꯨꯅ ꯆꯥꯕ ꯑꯗꯨꯏꯗꯨꯅꯦ ꯑꯗꯨꯒꯤꯅꯦ ꯑꯩꯈꯣꯏ ꯌꯨꯝꯒꯤ ꯃꯤ ꯁꯤꯡꯁꯦ ꯑꯩꯈꯣꯏ ꯅꯠꯇꯦ ꯑꯩꯈꯣꯏ ꯈꯨꯟꯒꯤ ꯃꯤꯁꯤꯡꯁꯦ ꯃꯁꯛꯁꯨ ꯐꯖꯕ ꯋꯥꯡꯁꯨ ꯋꯥꯡ
ꯑ ꯍ ꯍ ꯍ
ꯃꯥꯕꯨꯣꯛꯛꯁꯨ ꯐꯥꯕ ꯃꯤꯁꯨ ꯂꯣꯏ ꯐꯥꯕ
ꯐꯣꯔ ꯑꯦꯛꯖꯥꯝꯄꯜ ꯅꯪ
ꯗꯨ ꯈꯥꯡ ꯅ ꯑꯃꯅꯤꯅꯤꯅ
ꯆꯥꯏ ꯑꯍꯗꯤ ꯎꯇꯥ ꯄꯨꯗꯥꯗꯅꯤꯅꯤ
ꯍꯣꯏ ꯑꯗꯨꯗꯨꯁꯨ ꯈꯪꯉꯝꯅꯤꯗ ꯑ ꯍꯣꯏ ꯐꯗꯤ ꯊꯌꯦꯡ ꯅꯪꯒꯤ ꯊꯝꯃꯣꯏ ꯍꯥꯏꯔꯗꯤ ꯈꯜꯂꯝꯅꯦꯕ ꯅꯪꯅ ꯆꯤꯟꯅ ꯊꯤꯕ ꯑꯗꯨꯒꯤꯅꯦ
ꯁꯦ ꯀꯔꯤꯗ ꯐꯈ꯭ꯔꯕ ꯀꯔꯤꯗ ꯑꯩꯅ ꯈꯪꯈ꯭ꯔꯕꯣ ꯈꯪꯗ꯭ꯔꯤꯗ ꯑꯃꯝꯇ ꯈꯪꯗ꯭ꯔꯤꯗ
ꯑ ꯅꯪ ꯈꯥꯡꯉꯅꯕ
ꯑꯁ ꯈꯪꯅꯕ ꯅꯪꯅꯁꯨꯧꯁꯨ ꯇꯧꯕꯤ ꯇꯧꯕꯤꯗꯕꯗꯣ ꯑꯗꯨꯕꯨ ꯐꯥꯏ ꯍꯥꯏꯕꯗꯣ
ꯊꯪꯅꯗꯕꯁꯤꯡꯅ ꯀꯃꯥꯏꯅ ꯑꯕꯨꯛ ꯑꯩ ꯀꯃꯥꯏꯅ ꯇꯧꯅꯤ
ꯍ
ꯈꯪꯁꯨ ꯈꯪꯅꯗꯅ ꯆꯥꯛꯁꯨ ꯈꯪꯅꯗꯦ ꯑꯩꯈꯣꯏꯁꯦ
ꯍꯣꯏ
ꯍꯨꯝꯁꯨ ꯍꯨꯝꯅꯥꯔꯦꯅ ꯑꯗꯨꯒꯤꯅꯦ ꯑꯁꯝꯗꯥꯝ ꯑꯩ ꯌꯥꯝ ꯐꯥꯉ ꯌꯥꯝ ꯂꯨꯅ ꯇꯧꯕꯕꯤꯔꯣ
ꯎꯝ ꯎꯝ ꯀꯅꯣ
ꯅꯪꯁꯦ ꯌꯥꯝ ꯌꯥꯝ ꯊꯦꯡ ꯇ ꯌꯦꯅꯦ ꯍꯒꯠꯂꯣ
ꯑꯩꯁ ꯉꯟꯅ ꯇꯨꯝꯃꯦ ꯉꯥ ꯉꯟꯅ ꯇꯝ ꯉꯥꯡꯉꯒ ꯄꯨꯡ ꯄꯣꯗꯣ ꯌꯦꯡꯉꯦ ꯉꯥꯏꯍꯥꯛ
ꯍꯧ ꯍꯥꯠꯄ ꯊꯦꯡꯃꯟꯕꯒꯤꯅꯤ ꯍꯥꯏꯕ
ꯑ
ꯀꯥꯏ꯭ꯔꯣ ꯅꯪ ꯌꯝꯅꯠꯇꯦ ꯑꯗꯨꯣ
ꯍꯥꯥ
ꯅꯪꯒꯤ ꯌꯨꯝ ꯅꯠꯇꯦꯕꯏ ꯀꯥꯏꯗ꯭ꯔꯣ
ꯑꯩ ꯃꯠꯇꯦꯂꯣꯔꯦ ꯑ ꯍ ꯍꯒꯤ ꯃꯦ
ꯌꯌꯨꯝꯅꯦꯗꯣ
ꯎꯝ ꯀꯔꯤ ꯀꯔꯤ ꯀꯔꯤ
ꯎꯝ ꯅꯪ ꯌꯨꯝꯁꯨ ꯅꯠꯇꯅ ꯅꯪꯒꯤ ꯌꯨꯝꯅꯦꯅ ꯑꯗꯨꯝ ꯇꯨꯝꯒꯅꯨꯗ
ꯈꯪꯗ꯭ꯔꯦ ꯒꯥꯔꯤ ꯒꯥꯔꯤ ꯑꯁ
ꯀꯃ ꯀꯅ ꯍꯂꯛꯀꯅꯤ ꯑꯦ ꯁꯤꯗ
ꯍꯜꯂꯛꯑꯔꯣꯏꯗ ꯍꯜꯂꯛꯑꯔꯣꯏ ꯈꯪꯗ꯭ꯔꯤꯉ ꯊꯕꯛ ꯂꯣꯏꯗ꯭ꯔꯤ
ꯂꯥꯛꯀꯁꯤ ꯌꯥꯏꯔꯥ ꯃꯤ ꯌꯥꯝꯃꯦ ꯁꯤꯔꯁꯨ
ꯂꯥꯛꯅꯤꯡꯗꯦ ꯑꯩ ꯂꯥꯛꯅꯤꯡꯗꯦ ꯂꯥꯛꯅꯤꯡꯗꯦ ꯑꯩ
ꯍꯣꯏ ꯂꯥꯛꯄꯤꯔꯅꯨ ꯅꯣꯏꯒꯨꯝꯕ ꯃꯤ ꯌꯥꯝꯗꯤ ꯋꯥꯏ ꯆꯤꯂꯦꯚꯥ
ꯑꯁ ꯎꯝ ꯑꯣꯏꯔꯃꯅꯤ
ꯁꯨꯏ ꯌꯥꯏꯅꯤ ꯉ ꯏꯂꯥꯛ ꯀꯅꯣ
ꯎꯝ ꯌꯥꯔꯋꯣꯏ ꯇꯜꯂꯦ ꯑꯗꯨꯗꯨ ꯔꯥꯎꯟ ꯀꯞꯇꯨꯕꯨ ꯅꯣꯏ ꯊꯤꯡꯅꯅꯤ ꯍꯥꯏꯕꯒꯤ ꯇꯜꯂꯦꯕ ꯂꯥꯛ
ꯑꯩ ꯁꯅ ꯎ ꯂꯕꯅꯥ
ꯅꯤꯡꯗꯕꯅ ꯅꯣꯏ ꯎꯔꯗꯤ ꯕꯤꯠꯀ ꯂꯣꯏ ꯇꯦꯛꯑꯦꯕ
ꯅꯣꯏ ꯅ ꯏꯥꯀꯦ ꯍꯥꯏ ꯏꯉꯗ ꯍꯅ ꯍꯥꯏꯕꯤ ꯄ ꯑꯣꯗ ꯑꯣ ꯅ ꯂꯥꯞꯅ ꯐꯥꯝꯃꯤꯁꯦ ꯑꯗꯨꯒꯤ
ꯑ
ꯑꯗꯨꯒ ꯑꯩꯈꯣꯏ ꯍꯥꯟꯅ ꯆꯠꯈ꯭ꯔꯒꯦꯒꯨꯝꯕ ꯑꯗꯨꯝ ꯑꯗꯨꯕꯨ
ꯑꯦ ꯑꯦ ꯑꯗꯨ ꯑꯗꯨ ꯑꯗꯨ ꯐꯥꯎ ꯍꯥꯏꯔꯣ ꯑꯩꯗꯤ ꯐꯣꯟꯒ ꯇꯧꯔꯛꯑꯔꯣꯏ ꯅꯦꯛꯁꯦꯁ ꯊꯥꯔꯣꯏ ꯍꯩꯅꯗꯕꯅ ꯇꯜꯂꯦꯕ ꯑ ꯅꯅ ꯑꯗꯨꯗꯤ ꯅꯪ ꯂꯣꯟ ꯆꯠꯂꯣ ꯑꯩꯅ ꯎꯔꯗꯤ ꯑꯩꯁꯨ ꯂꯣꯟ ꯆꯠ ꯠ ꯆꯠꯔꯒꯦ ꯀꯧꯅꯥꯗꯨꯕꯤ
ꯑꯗꯨꯏꯅꯦ ꯈꯔ ꯇꯦꯛꯁ ꯇꯥꯎꯧꯕꯗꯨꯅ ꯍꯦꯟꯅ ꯐꯗ꯭ꯔꯣ ꯎꯗꯦꯅ ꯑꯗꯨꯗꯤ
ꯄꯩꯁꯥ ꯈꯪꯗꯦ ꯍꯥꯏꯦ ꯍꯧꯖꯤꯛꯇꯤ ꯊꯦꯡ
ꯊꯥꯡꯗ
ꯑ ꯁꯤꯉꯥꯡ ꯃꯆꯤꯟ ꯊꯤꯔꯦꯀꯣ ꯁꯤꯗꯤꯅꯦ ꯇꯣ ꯊꯥꯖꯕ ꯌꯥꯔꯦ ꯌꯥꯏꯁ ꯃꯤꯅꯦ
ꯂꯣꯏ ꯀꯥꯎꯈ ꯌꯥꯦ
ꯀꯥꯎꯅꯤ ꯀꯥꯎꯅꯤ
ꯑꯩ ꯏꯁꯥꯗ ꯂꯣꯏ ꯀꯥꯎꯊꯣꯛꯈ꯭ꯔꯦ
ꯎꯝ ꯍ
ꯎ
ꯅꯪꯁꯨ ꯌꯥꯝꯅ ꯇꯟꯕ ꯃꯥꯜꯂꯦꯗ ꯆꯥꯛ ꯊꯣꯡꯕ ꯅꯨꯃꯤꯠ ꯂꯩꯇꯦꯗ ꯅꯪ ꯅꯃꯥꯟꯅꯕꯤꯁꯤꯡ ꯉꯥꯛꯇꯪ ꯊꯣꯡꯉꯦ
ꯁꯊꯤꯔꯤꯒ ꯈꯪꯕꯕꯤ ꯍꯥꯏꯅ
ꯅꯪꯁꯦ ꯇꯨꯝꯕ ꯆꯥꯕ ꯇꯨꯝꯕ ꯆꯥꯕ ꯁꯤ ꯈꯛꯇꯪꯅꯤꯅꯦ ꯅꯪꯒꯤꯁꯦ ꯌꯥꯅꯤꯅ ꯈꯪꯉꯦ ꯀꯣ ꯇꯧꯔꯛꯄ ꯈꯨꯗꯤꯡ ꯑꯗꯨꯃꯥꯏꯅ ꯇꯧꯋꯤꯅ
ꯑꯩꯈꯣꯏ ꯋꯥꯔꯤ ꯁꯥꯔ
ꯏꯃꯥꯟꯅꯕꯤꯅ ꯆꯥꯛ ꯊꯣꯡꯅꯤꯌꯦ ꯀꯔꯤ ꯀꯔꯤ ꯀꯔꯤ ꯌꯦꯟꯁꯥꯡ ꯊꯣꯡꯕ꯭ꯔꯥ ꯍꯥꯏꯔꯒ ꯑꯩ ꯇꯨꯃꯦꯅ ꯈꯥꯏꯈꯤꯦ ꯀꯔꯤ ꯏꯟ ꯆꯥꯡ ꯇꯅ ꯈꯪꯗꯌꯦ ꯁꯤ ꯉꯥꯛꯇꯅꯦꯕ ꯔꯥꯠ ꯅꯪꯁꯦ
ꯔꯥꯅꯠꯇꯦ
ꯋꯥ ꯈ꯭ꯋꯥꯗꯤ ꯀ ꯇꯥꯟ ꯃꯁꯦ ꯈ꯭ꯍꯔꯤ ꯇꯝꯁꯦ ꯅꯪ ꯑꯣꯏꯔꯦ ꯄ꯭ꯔꯤꯊꯤꯕꯤꯁꯤꯗ
ꯍꯣꯏ ꯑꯣꯏꯔꯝꯅꯤ ꯇ꯭ꯔꯥꯛ ꯆꯕ ꯐꯥꯎ ꯇ꯭ꯔ ꯆꯕ ꯐꯥꯎ ꯇ ꯂꯩꯔ ꯑꯩꯁ ꯁꯥꯏꯁꯦ ꯁꯥꯏꯗꯦ ꯑꯗꯨꯝ ꯗꯥꯏꯔꯦꯛ
ꯑꯁ ꯃꯤ ꯑꯣꯏꯔꯣꯏ ꯃꯤ ꯑꯣꯏꯔꯣꯏ ꯃꯤ ꯑꯣꯏ ꯑꯗꯨ ꯅꯨꯡꯉꯥꯏ ꯇꯔꯗꯤ
ꯁꯥ ꯑꯣꯏꯈ꯭ꯔꯕ꯭ꯔꯣ ꯑꯩꯁꯦ
ꯎꯝ ꯁꯥ ꯁꯥꯅꯦ ꯁꯥꯁꯨ ꯍꯨꯏ ꯍꯨꯏ ꯑ
ꯅꯪꯒꯤ ꯅꯪꯒꯤ ꯋꯥ ꯑꯃꯨꯛ ꯍꯨꯝꯔꯣꯏ ꯀꯏꯁꯦ
ꯑꯦꯗ ꯅꯒ꯭ꯔꯃ ꯁꯥꯅꯣ ꯑꯗꯤ ꯍ ꯌꯥꯔ
ꯑꯗꯨꯒꯤ ꯍꯨꯏꯕꯨ ꯋꯥ ꯈꯨꯝꯅꯕ꯭ꯔꯥꯅꯦ
ꯑꯁ ꯃꯁꯤ ꯑꯩꯣꯏꯁ ꯈꯔ ꯕꯦꯔꯥ ꯈꯔ ꯂꯩꯌꯦꯕ
ꯑꯩ ꯋꯥ ꯍꯨꯝꯃꯔꯣꯏ ꯑꯃꯨꯛ ꯍꯥꯏꯗꯤꯦ ꯀ ꯃꯅꯦ
ꯑ ꯑ
ꯅꯠꯇ꯭ꯔꯒ ꯂꯦꯅ ꯅꯁꯤꯔꯁꯤ ꯅꯤ ꯏꯁꯄꯦꯟꯒꯤ ꯍꯠꯇ
ꯃꯁ ꯑꯣꯅꯦ
ꯅꯣꯏꯅ ꯁꯥꯠꯇꯨꯒ
ꯑꯁ
ꯁꯤꯒ꯭ꯔꯥꯅꯤ
ꯐꯖꯕꯗꯣ ꯑꯩꯈꯣꯏꯗꯤ
ꯂꯩ ꯇꯂꯦ ꯅꯣꯏ ꯁꯤꯔꯅꯦꯎꯗꯕꯨ ꯂꯩꯇ꯭ꯔꯗꯤ ꯐꯣꯇꯣꯒꯕꯨꯁꯨ ꯁꯞꯄꯣꯔꯠ ꯇꯧꯕꯤꯕ ꯌꯥꯕꯅꯦ ꯃꯥ ꯂꯩꯕꯒꯤ
ꯑ ꯇꯧꯒꯅꯤ ꯀꯅꯥ ꯇꯧꯔ ꯌꯥꯨꯔꯣ ꯀꯅꯥ ꯍꯥꯏꯈ꯭ꯔꯕꯣ
ꯃꯥ ꯂꯥꯏꯔꯤꯛ ꯃꯥ ꯂꯩꯔꯗꯤ ꯇꯧꯔꯣꯏꯗ ꯑꯩꯈꯣꯏꯗꯤ
ꯀꯔꯤꯅꯅꯉ ꯏꯩꯅꯣ ꯃꯦꯁꯤ ꯅꯪꯅ ꯃꯦꯁꯤ ꯀꯦꯡ ꯃꯔꯝꯅ ꯉꯥꯡꯉꯨ ꯅꯍꯎꯗꯏ ꯃꯔꯝꯗ ꯉꯥꯡꯉꯨꯅꯨ ꯀꯣ ꯑꯩꯅ ꯅꯎꯗꯣ ꯃꯔꯝ ꯉꯥꯡꯒꯦ ꯑꯁꯤꯅꯦꯕ ꯃꯤꯁꯤ ꯐꯤ ꯌꯦꯅꯤꯡꯁꯦ ꯌꯥꯗꯦꯕ ꯃꯣꯏ ꯃꯣꯏꯒꯤꯗ ꯉꯥꯡꯗꯦꯕ
ꯉ ꯑꯣ ꯉꯔꯥꯡꯗꯣ ꯀ ꯅꯥꯟꯁꯦ ꯀꯨꯝꯕ ꯊꯝꯃꯗꯣ ꯀꯁꯤꯒꯤ ꯏꯁꯇꯦꯇꯥꯁꯅꯦꯕ ꯂꯣꯏ ꯊꯝꯃꯗꯣ ꯑꯩꯈꯣꯏ ꯉꯝꯂꯒ ꯀꯨꯆꯤ ꯀꯒꯥꯎꯕꯁꯦ ꯇꯥꯁ ꯉꯥꯛꯇꯥ ꯑꯗꯨꯝ ꯊꯝꯃꯦꯅ
ꯀꯔꯤꯔꯣ
ꯌꯦꯟ ꯇꯥꯔꯔꯕ ꯁꯤ ꯏꯅꯣꯁꯗꯤ
ꯨꯊꯤ ꯍꯥꯏꯔꯗꯤ ꯏꯁꯄꯦꯜꯒꯤꯗꯧꯔꯕ
ꯃꯠꯇꯦ
ꯀꯔꯤ ꯏꯔꯣ
ꯀꯁꯤ ꯌꯥꯍꯜꯂꯏꯕ ꯋꯥꯗꯣ ꯂꯣꯏ ꯉꯪꯉꯦꯕ ꯅꯣꯏꯁꯦ
ꯈꯪꯗꯦ ꯈꯪꯗꯦ ꯑꯩꯗꯨ ꯃꯥ ꯑꯩ ꯏꯁꯇꯦꯠꯇꯁ ꯁ ꯊꯝ ꯊꯝꯗꯦꯀꯣ ꯑꯩ ꯁꯨꯞ ꯊꯝ ꯊꯝꯗꯦ ꯃꯤꯁꯤꯒꯤ ꯁꯨꯞ ꯊꯝ ꯊꯝꯗꯦ ꯑꯩ ꯀꯟꯇꯦꯠꯂꯤꯁ ꯌꯥꯝ ꯂꯩꯌꯦ
ꯃꯩꯁꯤꯕꯨ ꯉꯝꯃꯗꯤ ꯀꯧꯔꯣ ꯅꯦꯜꯗꯧꯑꯒ ꯏꯁꯇꯦꯇꯁ ꯊꯝꯕ ꯍꯧꯔꯛꯄꯅꯤ ꯅꯣꯏꯁꯨ ꯑꯁꯦꯡ ꯅꯪꯥꯡ ꯉꯔꯥꯡ ꯊꯝꯕ꯭ꯔꯥ ꯁꯦꯡꯗꯒꯤ
ꯊꯝꯃꯦ ꯊꯝꯕ ꯍꯥꯏꯗꯤ ꯅꯣꯏ ꯑꯥꯔꯖꯦꯟꯇꯤꯅꯥꯒꯤ ꯊꯝꯗꯦꯅ ꯑꯩꯅ ꯊꯝꯕꯗꯤ
ꯗꯤ ꯉꯥꯏꯌꯣ ꯑꯩꯅ ꯍꯥꯏꯕꯗꯤ ꯃꯁꯤꯕꯨ ꯉꯕꯨ ꯉꯝꯃ꯭ꯔꯗꯤ ꯅꯣꯏ ꯅꯣꯏ ꯁꯇꯦ ꯁꯃ ꯑꯗꯨ ꯃꯥꯥꯎ ꯀꯅꯤ ꯃꯥ ꯍ
ꯊꯝꯅꯤꯡꯕꯀꯣ
ꯑꯗꯨꯗ ꯏꯅꯦ ꯅꯣꯏꯅ ꯇꯤꯟꯅꯗꯤ ꯍꯥꯏꯅꯤꯡꯗꯕ ꯑꯗꯨ ꯀꯨꯆꯤ ꯁꯤ ꯌꯥꯎꯕꯒꯤꯅꯦꯕ ꯑꯗꯣ ꯊꯝꯕꯗꯣ
ꯗ
ꯍꯣꯏ ꯋꯥꯋꯥꯛ
ꯑꯁ ꯑꯁ ꯑꯁ ꯅ ꯅꯪ ꯅꯠꯇ꯭ꯔꯁꯨ ꯃꯤ ꯌꯥꯝ ꯂꯩꯌꯦ ꯅꯪ ꯈꯛꯇꯪ ꯑꯣꯏꯔꯝꯅꯤ ꯑꯉꯥꯡ